ꯀꯇ ꯑꯣꯏꯔꯅꯣ
ꯑꯩ ꯁꯍꯦ ꯄꯌꯦ
ꯎꯝ
ꯁꯣꯝꯗꯤꯀ ꯇꯣꯧꯕꯔꯤꯅꯣ
ꯍꯂꯣ
ꯑꯥꯎ
ꯁꯊꯤꯗꯤ
ꯀꯩꯕꯥ ꯀ ꯍꯥꯏꯦꯕ
ꯍꯜꯂꯣ ꯁꯇꯤꯕꯤ
ꯁꯊꯤ ꯃꯤꯦꯕ ꯁꯛꯕꯤ ꯍꯥꯏꯕ꯭ꯔꯣ ꯍꯜꯂꯣ ꯇꯥꯕꯤꯕ꯭ꯔꯣ ꯍꯜꯂꯣ ꯑꯥꯎ
ꯑꯣ ꯂ ꯁꯀꯤꯕꯤ
ꯀꯩꯅꯣ ꯁꯥꯊꯤꯕꯤ ꯁꯥꯊꯤꯕꯤ ꯁꯨꯝꯇꯧ ꯂꯩꯁꯤꯕꯣ
ꯀꯣꯏ ꯇ ꯑꯦꯅꯤ ꯑꯁꯦ
ꯁꯛꯇꯤꯕꯤ ꯁꯛꯇꯤꯕꯤ ꯁꯨꯡ ꯇꯧꯕꯗꯤ ꯇꯧꯕꯅꯣ ꯇꯥꯕꯤꯕ꯭ꯔꯣ
ꯍꯂꯣ
ꯇꯥꯏꯌꯦ ꯇꯥꯕ꯭ꯔꯣ
ꯂꯂ ꯁ ꯊꯕꯤ
ꯍꯣꯏ ꯍꯜꯂꯣ ꯇꯥꯔꯕꯣ
ꯎꯝ ꯀꯥꯡ
ꯍꯜꯂꯣ ꯐꯣꯟ ꯇꯧꯔꯛꯑꯒ ꯋꯥꯔꯤꯔꯁꯤꯟꯅꯔꯣꯏꯗꯕ ꯑꯣꯏꯒꯗꯤ ꯏꯕꯦꯝꯃ ꯐꯣꯟꯗꯣ ꯔꯦꯠ ꯑꯃ ꯌꯥꯎꯕ ꯇꯅꯦꯕꯀꯣ ꯑꯗꯨꯗ ꯇꯛ ꯂꯧꯎ ꯇꯝꯃꯣꯕ
ꯀ
ꯍꯥꯏꯔꯛꯑꯣ ꯀꯩꯅꯣ
ꯑꯦ ꯆꯞꯇꯦ
ꯑꯦ ꯃꯤꯠ ꯌꯥꯗꯕ ꯃꯤꯔꯣꯅ ꯑꯦ ꯌꯥꯗꯕ꯭ꯔꯣ
ꯀꯔꯤ
ꯀ ꯌꯥꯗꯕꯤꯔꯣ
ꯍꯣꯏ ꯅ ꯆꯄꯦ ꯀꯩ ꯅꯠꯇ ꯏꯁꯤ
ꯌꯥꯎꯗꯣ ꯄ꯭ꯔꯣ
ꯅꯪ ꯆꯠꯇꯕ꯭ꯔꯣ
ꯈꯣꯏꯗꯤ ꯆꯞꯇꯌꯦ
ꯍꯥꯥ
ꯑꯩꯈꯣꯏ ꯇ ꯁ ꯄꯌꯦ
ꯅꯪ ꯆꯠꯀꯦ ꯍꯥꯏꯔꯣ
ꯑꯣꯏ
ꯎꯝ
ꯍꯜꯂꯣ ꯍꯜꯂꯣ ꯑꯣ ꯍꯜꯂꯣ ꯍꯜꯂꯣ
ꯃꯁꯤ
ꯍꯂꯣ
ꯎ ꯊ
ꯍꯜꯂꯣ
ꯎ ꯎꯝ
ꯔꯁ ꯁꯣ ꯁꯟꯖꯕꯦ
ꯍꯜꯂꯣ ꯍꯜꯂꯣ ꯀꯩꯅꯣ ꯅꯪ ꯀꯩ ꯄꯥꯝꯒꯦ ꯇꯥꯏꯏ ꯅꯪ ꯀꯩ ꯄꯥꯝꯃꯤꯅꯣ
ꯁꯊꯕꯤ
ꯎꯝ ꯎꯝ ꯅꯪ ꯀꯩ ꯄꯥꯝꯒꯦ ꯍꯥꯏꯔꯛꯑꯣ ꯍꯕꯤ
ꯆꯛꯇꯄꯤ ꯅꯪꯣꯟꯗ ꯆꯛꯇꯕ꯭ꯔꯣ
ꯆꯞꯇꯤꯌꯦ ꯑꯩꯗꯤ ꯑꯣꯇꯣꯞꯄ ꯃꯤ ꯑꯃꯒ ꯋꯥꯔꯤꯁꯤꯟꯅꯔꯦ ꯑꯗꯨ ꯌꯧꯔꯦꯀꯣ
ꯀꯔꯤ ꯁ ꯀꯦ ꯇꯋ ꯍꯦꯔ
ꯆꯞꯄꯤꯦ
ꯗ ꯀ ꯑ ꯆꯥꯔꯦ ꯁꯣꯝꯗꯤ ꯆꯥꯕꯤꯔꯕ꯭ꯔꯣ
ꯀꯍꯦꯕꯅꯣ
ꯑꯧ ꯆꯥꯖꯔꯦ ꯁꯣꯝꯅ ꯆꯥꯕꯤꯔꯕ꯭ꯔꯣ
ꯀꯩ ꯌꯦꯟꯖꯥꯡ ꯆꯥꯔꯒꯦ
ꯍꯋꯥꯏꯖꯥꯔꯦ ꯎꯝꯝ
ꯀꯩ ꯍꯖꯥꯡ
ꯎꯝ ꯈꯋꯥꯥꯏ ꯍꯥꯎ
ꯅꯪꯗꯤ ꯃꯁꯛ ꯊꯤꯕ ꯃꯥꯜꯂꯤꯀꯣ
ꯑꯩꯗꯤ ꯃꯁꯛ ꯐꯖꯕꯤꯅꯤꯀꯣ ꯎꯝ
ꯆꯇꯝ ꯆ ꯍꯥꯏꯦ
ꯑꯥ ꯀꯔꯤ ꯀꯍꯕ ꯎꯝ ꯍꯥꯏꯕꯤ
ꯗꯞꯇ ꯁꯠꯄ꯭ꯔꯣ
ꯎꯝ ꯆꯠꯇ ꯎ
ꯍꯜꯂꯣ ꯁꯊꯤꯕꯤ
ꯎꯝ ꯆꯥꯕꯤꯕ꯭ꯔꯣ
ꯄ꯭ꯊꯤꯕꯤꯤ
ꯍꯜꯂꯣ
ꯇ ꯆꯠ ꯄꯣꯁꯛ ꯊꯤꯕꯤ
ꯆꯠꯂꯦ ꯆꯠꯂꯦ ꯆꯠꯂꯦ
ꯆꯠꯂ
ꯎꯝ
ꯀꯅꯥ ꯀꯅꯥ ꯇꯥꯃꯤꯟꯅꯒꯦ
ꯑ ꯔꯣꯁꯅꯤ ꯀꯧꯕ ꯑꯃꯒ ꯇꯥꯏꯌꯦ ꯎ ꯔꯣꯁꯅꯤ ꯇꯧꯕ ꯑꯃ ꯇꯥꯏꯌꯦ ꯑꯩꯗꯤ ꯍ
ꯅꯪ ꯀꯗꯥ ꯏꯗꯦ ꯏꯩꯅꯣ
ꯑꯩꯔ
ꯅꯪ ꯅ ꯉꯥꯡꯝꯕꯗꯣ ꯑꯩꯗꯤ ꯇꯪꯈꯥꯏ ꯇꯪꯈꯥꯏ ꯇꯥꯔꯦꯀꯣ
ꯑꯝ ꯇꯥꯟ ꯏꯅꯕꯨꯗ
ꯎꯝ ꯅꯪ ꯃꯅꯨꯡꯗ ꯀꯩꯗꯧꯔꯤꯅꯣ
ꯀ ꯄꯤꯌꯦ ꯅꯪꯗꯤ ꯃꯄꯥꯅ ꯀꯩꯗꯣꯏꯅꯣ
ꯍꯥꯥ
ꯀ ꯄꯤꯌꯦ ꯅꯅꯤꯕꯨ ꯄꯅꯒꯗꯧꯅꯣ
ꯅꯪ ꯀꯩ ꯊꯕꯛ ꯇꯧꯔꯤꯅꯣ
ꯏꯆꯔꯤꯑ
ꯃꯁꯛ ꯏꯊꯤ ꯊꯤꯕ ꯃꯥꯜꯂꯤꯀꯣ ꯏꯆꯤ ꯊꯤꯈꯩ ꯋꯥꯁꯨ ꯍꯩꯇꯕ ꯃꯥꯜꯂꯤꯀꯣ
ꯑꯣꯏꯔꯤꯌꯥ ꯀꯔꯤ ꯍꯥꯏ ꯍꯥꯏꯕ
ꯀꯩ ꯂꯝꯗꯅꯣ ꯅꯪꯕꯣ
ꯑꯩ ꯗꯨꯕꯥꯏꯗꯒꯤꯅꯦ ꯊꯕꯤꯕ ꯇꯕꯤꯕ꯭ꯔꯣ
ꯇꯕꯤꯕ꯭ꯔꯣ ꯍꯜꯂꯣ ꯍꯜꯂꯣ
ꯍꯂꯣ
ꯇꯥꯕ꯭ꯔꯣ
ꯍꯜꯂꯣ
ꯑ ꯇꯥꯕꯤꯕ꯭ꯔꯣ
ꯍꯜꯂꯣ
ꯇꯕ꯭ꯔꯣ
ꯑꯥ ꯇꯥꯕꯤꯄ꯭ꯔꯣ
ꯇꯞ꯭ꯔꯣ
ꯍꯜꯂꯣ ꯑꯥꯎ ꯇꯥꯏꯌꯦ ꯀꯩꯗꯧꯔꯤꯅꯣ
ꯅꯦꯠ ꯁꯦꯡꯉꯕꯣ ꯁꯦꯡꯗꯕ ꯃꯥꯜꯂꯤꯀꯣ
ꯑꯩꯗꯤ ꯑꯗꯨꯝ ꯁꯦꯡꯉꯦ ꯅꯪꯒꯤ ꯁꯦꯡꯗꯕ ꯃꯥꯜꯂꯦꯀꯣ
ꯊꯥ ꯊꯣꯛꯄ꯭ꯔꯥ ꯅꯣꯏꯗ ꯊꯥ ꯎꯕ꯭ꯔꯥ ꯌꯦꯡꯉꯣ ꯊꯣꯡꯅꯥꯎꯗ
ꯑꯥꯎ ꯏꯦ
ꯍꯥꯥ ꯈꯨꯖꯝꯅꯤ
ꯎꯝ ꯐꯖꯕꯅꯦ ꯐꯖꯕꯅꯦ ꯑꯩ ꯃꯥꯜꯂꯒ ꯑꯩꯩꯃꯥꯟꯕꯅꯤꯀꯣ ꯐꯖꯅ ꯌꯦꯡꯉꯣ
ꯍꯥꯥ
ꯑꯩ ꯃꯥꯟꯕꯅꯦ ꯐꯖꯅ ꯌꯦꯡꯕꯤꯌꯣ
ꯑ
ꯑꯗꯣ ꯊꯥꯗꯣ ꯑꯩ ꯃꯥꯜꯂꯒ ꯌꯥꯝꯅ ꯐꯖꯕ ꯍꯥꯏꯕꯗꯤ ꯐꯖꯕ ꯍꯥꯏꯕꯃꯛꯇꯕꯨ ꯃꯤꯅ ꯌꯦꯡꯅꯤꯡꯕ ꯄꯥꯝꯅꯕ ꯑꯣꯏꯌꯦꯅ ꯑꯗꯨꯃꯥꯏꯅ ꯃꯄꯥꯟ ꯐꯖꯕ ꯐꯖꯕ ꯊꯥꯁꯦ ꯑꯩ ꯃꯥꯜꯂꯦ ꯑꯗꯣ ꯑꯩ ꯃꯥꯕ ꯊꯥꯁꯦ ꯐꯖꯩ ꯐꯖꯩ ꯍꯥꯏꯕꯗꯤ ꯍꯥꯗꯣ ꯊꯥꯗꯣ ꯐꯖꯕꯅꯦꯕ ꯐꯖꯕ ꯍꯥꯏꯕꯁꯤꯃꯛꯇꯕꯨ ꯃꯌꯥꯝ ꯂꯣꯏꯅ ꯄꯥꯝꯅꯕꯅꯤꯅ ꯅꯪꯅꯁꯨ ꯌꯦꯡꯉꯤꯅꯦ ꯑꯩꯅꯁꯨ ꯌꯦꯡꯉꯤꯅꯦ ꯍꯥꯏꯕ ꯊꯥꯁꯦ
ꯑ
ꯎ ꯑ ꯍꯜꯂꯣ ꯑꯗꯨꯅꯦ ꯁꯨꯃꯥꯏꯅ ꯇꯧꯔꯦ ꯑꯗꯨꯃꯥꯏꯅ ꯇꯧꯔꯒ ꯁꯨꯃꯥꯏꯅ ꯇꯧꯔꯦꯕ ꯄꯣꯠꯁꯦ ꯑꯗꯨꯃꯥꯏꯅ ꯇꯧꯔ ꯑꯗꯨꯝ ꯂꯩꯈ꯭ꯔꯦ ꯑꯗꯨꯃꯥꯏꯅ ꯑꯗꯨꯗꯒꯤ ꯑꯗꯨꯝ ꯂꯩꯈ꯭ꯔꯦ
ꯑ